ꯍꯜꯂꯣ
ꯍꯜꯂꯣ
ꯀꯩꯗꯧꯕ꯭ꯔꯣ ꯍꯜꯂꯣ ꯀꯩꯗꯧꯔꯤꯒꯦ ꯇꯥꯕꯣ
ꯍꯜꯂꯣ
ꯍꯜꯂꯣ ꯇꯗ꯭ꯔꯣ
ꯇꯥꯔꯦ ꯇꯥꯔꯦ
ꯑꯣ ꯀꯩꯗꯧꯔꯤꯒꯦ
ꯑꯩ ꯁꯨꯝ ꯍꯤꯞꯄꯦꯗ ꯐꯃꯨꯡꯗ ꯆꯥꯛ ꯆꯥꯔꯄꯣ ꯅꯨꯡꯉꯥꯏ ꯅꯨꯡꯉꯥꯏ ꯑ ꯀꯔꯤꯃꯊ ꯑꯩ ꯆꯥꯔꯦ
ꯀꯩꯖꯥ
ꯑꯩ ꯀꯅꯣ ꯆ ꯃꯗꯣ
ꯁꯕꯉꯦ ꯄꯨꯛꯅꯅꯨꯡꯅ ꯍꯋꯥꯏꯗꯣ ꯍꯧꯔꯗꯤ ꯐꯖꯔꯅꯤ ꯀꯣ ꯎꯇꯤ ꯊꯣꯡ ꯁꯥꯕꯗ
ꯅꯤ ꯀꯤꯕꯨ ꯀꯤꯅꯦ ꯑꯩꯗꯣ ꯑꯗꯨꯒꯤꯗꯣ
ꯈ ꯈ ꯑꯣꯏꯔꯣꯝꯇꯟ ꯑ
ꯎꯝ
ꯗꯅꯤꯗ ꯑꯁ ꯑꯩꯕꯨꯙ ꯀꯥꯎꯁꯨꯃꯅꯤꯗ
ꯑꯣ ꯑꯨꯡꯁꯣꯏ
ꯎꯝ ꯍꯥꯥ
ꯎꯝ ꯈꯪꯁꯣꯏ ꯑꯩ ꯁꯨ ꯑꯗꯨꯝ ꯄꯥꯝꯃꯤꯗ ꯀꯥꯡꯁꯣꯏꯁꯤꯅ ꯑꯗꯨꯝ ꯆꯥꯕꯁꯨ ꯅꯨꯡꯉꯥꯏꯌꯦꯕ ꯍꯥꯎ ꯀꯩꯀꯥ ꯆꯥꯕꯗꯨ ꯐꯠꯇꯦꯛ ꯆꯥꯟꯗꯤ ꯎꯝ ꯆꯝꯅꯀꯣ ꯑꯗꯨꯝ ꯀꯥꯡꯁꯣꯏ ꯆꯥꯕꯗꯨꯅ ꯍꯛꯆꯥꯡꯒꯤꯁꯨ ꯐꯥꯕ ꯆꯥꯕꯗꯨꯁꯨ ꯍꯥꯎꯕ ꯎꯝ
ꯊꯕꯛ ꯂꯩꯇꯦ ꯍꯤ ꯄꯤꯕꯣ ꯑꯁ ꯁꯕꯒꯤꯅꯦ ꯊꯕꯛ ꯉꯥꯛꯇꯅꯤꯅꯦ
ꯊꯕꯛ ꯍꯣꯏ ꯑꯩ ꯍꯣꯔꯦꯟ ꯖꯔꯅꯤ ꯆꯠꯀꯗꯧꯕ ꯂꯩꯕ ꯑꯗꯨꯒꯤ ꯉꯥꯏꯔ ꯄꯨꯡ ꯄꯨꯡ ꯇꯥꯕ ꯉꯥꯏꯔꯤꯕ
ꯍꯪ ꯌꯥꯗꯣ ꯋꯥꯏ ꯆꯀꯦ ꯍꯥꯏꯕ꯭ꯔꯣ
ꯄꯨꯡ ꯑꯅꯤ ꯑꯗꯨꯋꯥꯏꯗ
ꯑꯣ ꯐꯥꯏꯅꯦ ꯆꯂꯣ ꯍ ꯋꯥꯜ ꯌꯦ ꯑꯗꯨꯗꯤꯦ
ꯎꯝ ꯉꯥꯇꯪ
ꯎꯝ ꯔꯦꯁ ꯇꯧꯕꯅ ꯐꯩꯕ
ꯅꯪꯗꯤ ꯍꯧꯖꯤꯛ ꯑꯩ ꯑꯟꯇꯤ ꯈꯣꯏꯗ ꯂꯩꯕꯀꯣ ꯍꯟꯗꯛ ꯃꯔꯛꯁꯦ ꯑꯩꯗꯤ ꯈꯣꯏꯗ ꯂꯩꯔꯒ ꯖꯔꯅꯤ ꯑꯃꯨꯛ ꯆꯠꯀꯦ ꯇꯧꯕ
ꯐꯩꯅꯦ ꯐꯩꯅꯦ
ꯅꯪꯗꯤ ꯊꯕꯛ ꯆꯠꯀꯗ꯭ꯔꯣ ꯉꯁꯤ
ꯁꯕꯥꯛ ꯆꯇꯦ ꯏꯃꯤ ꯀꯥ ꯂꯧꯕ ꯆꯦ ꯇꯣ ꯃꯥꯔ
ꯑꯦꯛꯖꯥꯝ
ꯑꯥꯎ ꯑꯦꯛꯖꯥꯝ ꯂꯩꯕ ꯍꯣꯏ ꯁꯟꯗꯦꯗ ꯑꯦꯛꯖꯥꯝ ꯂꯩꯕ
ꯑꯣ ꯍꯣ ꯊꯕꯛꯀꯤꯔꯣ ꯅꯠꯇ꯭ꯔꯒ
ꯅꯠꯇꯦꯗ ꯁꯨꯝ ꯇ꯭ꯔꯦꯅꯤꯡꯒꯨꯝꯕ ꯇꯧꯒꯦ ꯇꯧꯕ ꯌꯨꯝꯗ ꯂꯩꯃꯟꯕꯗꯨꯗꯤ ꯕꯣꯔꯤꯡ ꯆꯨꯔꯕ
ꯎꯝ ꯍꯣꯏꯅꯦ ꯌꯨꯝꯗ ꯂꯩꯕꯁꯤ ꯕꯣꯔꯤꯡ ꯆꯨꯕꯅꯤ ꯊꯕꯛ
ꯍꯣꯏ ꯎꯝ ꯃꯤꯔꯦꯝꯒ ꯁꯥꯔꯕꯅꯤꯅ ꯅꯨꯡꯉꯥꯏꯇ꯭ꯔꯦ
ꯎꯝ
ꯅꯤꯡꯃꯜ ꯊꯀꯣꯁꯤꯅꯋꯥꯇ꯭ꯔꯦ
ꯍꯝ ꯍꯝ
ꯑꯗꯨꯅꯦ ꯎꯝ
ꯑꯩ ꯍꯟꯗꯛ ꯃꯔꯛꯁ ꯑꯁꯨ ꯀꯣꯏꯕ ꯍꯟꯗꯛꯁꯦ ꯆꯤꯡꯗ ꯋꯦꯗꯔ ꯀꯌꯥ ꯅꯨꯡꯉꯥꯏꯇꯦꯅꯦ
ꯀꯥꯏ ꯁꯤꯡꯤꯡꯅꯒ ꯁꯤꯦꯡꯤꯡꯒꯂꯗꯅ
ꯎꯝ ꯃꯄꯥꯟ ꯊꯣꯛꯄ ꯀꯌꯥ ꯅꯨꯡꯉꯥꯏꯇ꯭ꯔꯦ ꯎꯝ
ꯏꯁꯤꯡ ꯁꯣꯛꯄ ꯃꯥꯜꯂꯦ
ꯑꯣ ꯏꯁꯤꯡ ꯇꯥꯕ ꯑꯗꯨ ꯀꯩꯁꯨꯅꯤꯒꯨꯝꯅꯤꯗ
ꯃꯩꯇꯩꯔꯣ
ꯅꯠꯇ‌ꯦ
ꯃꯩꯇꯩ ꯌꯥꯝ ꯃꯥꯜꯂꯤꯗ ꯎꯝ ꯑꯩꯗꯤ ꯃꯩꯇꯩꯅꯦ ꯈꯟꯕꯅꯤꯅꯦ
ꯎꯝ ꯃꯩꯇꯩꯗꯕꯨ ꯑꯗꯨꯃꯥꯏꯅ ꯇꯧꯔ ꯃꯗ
ꯎꯝ ꯅꯪꯒꯤ ꯈꯒꯥꯡꯗꯣ ꯑꯗꯨꯝ ꯃꯥꯟꯕ
ꯑꯣ ꯃꯥꯟꯕꯗꯤ ꯃꯔꯝꯒꯅꯤ ꯑꯗꯨꯗ ꯑꯣꯏꯗ ꯑꯣꯏꯗꯦꯗ
ꯇ꯭ꯔꯥꯏꯕꯅ ꯉꯥꯡꯕ
ꯍꯣꯏ ꯃꯥꯅꯦ ꯃꯥꯅꯦ ꯈꯦꯅꯥꯕꯔꯦ ꯑꯗꯨ ꯈꯔ ꯈꯔ ꯃꯩꯇꯩꯩꯒ ꯄꯨꯟꯅ ꯂꯩ ꯑꯗꯨꯀꯣ ꯑꯗꯨꯝ ꯍꯥꯏꯇꯥꯔꯦ ꯑꯩꯈꯣꯏ ꯈꯨꯟꯗꯨꯅ ꯑꯃꯛꯌꯥꯏ ꯑꯣꯏꯕ ꯃꯣꯏꯁꯤꯅ ꯃꯇꯥꯏ ꯃꯇꯥꯏꯗ ꯑꯩꯈꯣꯏꯅ ꯃꯌꯥꯏ ꯑꯣꯏꯕ ꯑꯗꯨꯒꯤ ꯃꯅꯤꯄꯨꯔꯤꯁꯨꯦ ꯑꯗꯨꯝ ꯑꯣꯏꯅ ꯀꯩ ꯍꯥꯏꯅꯤ ꯑ ꯑꯩꯈꯣꯏ ꯗꯂꯦꯛꯀꯤꯇꯥꯥꯞꯇ
ꯎꯝ ꯎꯝ ꯎꯝꯝ ꯍꯣꯏꯅꯦ ꯁꯤ ꯀꯩꯅꯣꯗꯤ
ꯎꯝ
ꯎꯝ ꯂꯣꯟꯁꯤꯗꯤ ꯑꯗꯨꯝ ꯑꯥ ꯀꯔꯤ ꯍꯥꯏꯁꯤꯔꯥ ꯃꯦꯖꯣꯔꯤꯇꯤ ꯃꯐꯝꯗ ꯑꯗꯨꯝ ꯉꯥꯡꯕꯅꯦꯕ ꯃꯦꯖꯣꯔꯤꯇꯤ ꯑꯣꯏꯕꯗ ꯑꯩꯁꯨ ꯇꯝꯃꯤꯅꯦ
ꯑꯗꯨꯗꯦ ꯑꯣ ꯀꯩꯕꯥ
ꯃꯩꯇꯩꯂꯣꯟꯁꯦ ꯑꯗꯨꯝ ꯇꯝꯃꯦꯕ
ꯑꯣ ꯇꯝꯃꯣ ꯇꯥꯝꯃꯣ
ꯎꯝ
ꯍ ꯁ ꯂꯣꯟꯁ ꯂꯣꯏꯅ ꯁꯨꯅ ꯇꯝꯕꯅ ꯐꯩ ꯑ
ꯎꯝ
ꯑꯗꯨ ꯍꯥꯏꯕꯗꯤ ꯃꯐꯝ ꯑꯃ ꯑꯃꯗ ꯆꯠꯄꯅꯤꯅꯀꯣ ꯆꯠꯂꯒ ꯑꯗꯨꯝ ꯁꯠꯇꯧꯒꯨꯝꯕ ꯇꯧꯕ ꯌꯥꯏ ꯗꯥꯎꯗꯣ ꯍꯥꯏꯕ ꯎꯝ ꯅꯣꯏ ꯅꯣꯏ ꯂꯥꯏꯕꯛꯅꯤꯗ ꯑꯗꯨꯕꯨꯗꯤ ꯇꯧꯔꯣ ꯅꯣꯏ ꯋꯥ ꯂꯣꯟꯗꯣ ꯉꯥꯡꯍꯩꯗ꯭ꯔꯗꯤ ꯀꯃꯥꯏ ꯆꯥꯛ ꯆꯥꯕꯕꯣ
ꯑꯩ ꯆꯨꯝꯃꯤꯅꯦ ꯍꯧꯖꯤꯛꯀꯥꯟꯗꯤ ꯍꯧꯖꯤꯛꯀꯗꯤ ꯉꯥꯡ ꯍꯥꯏꯕꯗꯨꯅ ꯑꯗꯨꯝ ꯁꯛꯁꯦꯁ ꯑꯣꯏꯕꯅꯤ ꯊꯕꯛꯀꯤ ꯑꯣꯏꯔꯣ
꯭ꯔꯥ ꯍꯩꯇꯕ꯭ꯔꯥ ꯅꯠꯇ꯭ꯔꯥ ꯑ ꯆꯠꯄꯗꯅ
ꯎꯝ ꯏꯟꯇꯔꯚꯤꯌꯨ ꯇꯧ ꯇꯧꯕ ꯀꯥꯟꯗꯀꯣ ꯊꯕꯛꯀꯤ ꯑꯣꯏꯔꯣ ꯑꯃꯒꯤ ꯑꯣꯏꯔꯣ ꯉꯥꯡꯕ ꯍꯩꯕꯗꯨꯅ ꯑꯗꯨꯝ ꯊꯕꯛꯇ ꯃꯥꯏ ꯄꯥꯛꯑꯦꯕ
ꯃꯥꯅꯦ ꯆꯅꯤꯡꯒꯗ ꯈꯔꯒ ꯍꯩꯔꯕ ꯑꯁ
ꯎꯝ ꯁꯕꯖꯦꯛ ꯅꯣꯂꯦꯖ ꯅꯠꯇꯕꯤꯗ ꯉꯥꯡꯕ ꯍꯩꯕꯗꯨꯅ ꯍꯧꯖꯤꯛꯁꯦ
ꯍꯣꯏ ꯃꯣꯏꯒꯤ ꯏꯁꯀꯤꯜꯗꯣ ꯎꯝ ꯑꯗꯨꯅ ꯍꯦꯟꯅ ꯐꯩꯌꯦꯕ ꯋꯥ ꯀꯌꯥꯅꯤ ꯂꯣꯟꯗꯣ ꯏꯪꯂꯤꯁ ꯑꯣꯏꯒꯦꯔꯥ ꯍꯤꯟꯗꯤ ꯑꯣꯏꯒꯦꯔꯥ ꯑꯦꯟ ꯑꯃ ꯍꯦꯛꯇ ꯌꯥꯏꯑꯕ ꯃꯣꯏꯅ ꯑꯌꯥꯝꯕ ꯄꯥꯝꯕꯁꯤꯗꯤ ꯏꯪꯂꯤꯁꯀ ꯍꯤꯟꯗꯤꯒ ꯀꯩꯅꯣ ꯑꯣꯏꯈ꯭ꯔꯦꯕ ꯃꯦꯖꯣꯔꯤꯇꯤ ꯑꯣꯏꯈ꯭ꯔꯦꯕ
ꯎꯝ
ꯑꯗꯨꯗꯣ ꯉꯥꯡꯈ꯭ꯔꯣꯅꯦ ꯑꯁ ꯏꯟꯇꯔꯚꯤꯌꯨꯒꯤ ꯊꯕꯛ ꯈꯟꯅꯤꯡꯕ ꯀꯥꯏ ꯍꯥꯏꯁꯤꯗꯤ ꯈꯨꯕꯤ ꯑ ꯍꯦꯛ ꯉꯝꯃꯦꯌꯥꯝ
ꯑꯗꯨ
ꯀꯩꯧꯕ ꯄ꯭ꯔꯃꯥꯟ ꯑꯃ ꯂꯩꯗꯥꯏꯅꯦ ꯐꯛꯂꯥꯡꯗ ꯂꯩꯕꯥꯛ ꯊꯣꯡꯃꯁꯨ ꯀꯩꯅꯣ ꯇꯧꯗ꯭ꯔꯦ ꯍꯥꯏꯕꯗꯣ ꯑꯗꯨꯅꯤꯅ
ꯅꯪꯒꯤ ꯈꯨꯣꯟꯖꯟꯁꯦ ꯀꯔꯤ ꯍꯥꯏꯁꯤꯔꯣ ꯃꯤ ꯑꯇꯣꯞꯄꯗꯒꯤ ꯈꯔ ꯈꯈꯤꯠꯅꯕꯒꯨꯝ ꯇꯧꯏꯤꯅꯦ ꯍꯥꯏꯕꯗꯤ ꯈꯪꯗꯦꯅꯦ ꯀ꯭ꯔꯤ ꯍꯥꯏꯁꯤꯔꯣ
ꯅꯪ ꯍꯥꯏꯅꯤꯡꯉꯁꯦ ꯈꯣꯟꯖꯦꯜꯁꯦ ꯃꯅ ꯑ ꯀꯩꯅꯤ ꯑꯩ ꯑꯩ ꯈꯨꯨꯟꯖꯦꯟꯖꯦ ꯀꯩ ꯈꯦꯅꯥꯕ꯭ꯔꯥ
ꯈꯦꯅꯕ ꯍꯥꯏꯁꯤꯦ ꯈꯦꯅ ꯔꯤꯀꯛꯅꯥꯏꯁ ꯇꯧꯕ ꯉꯝꯗꯕ ꯈꯥꯏꯗꯣꯛꯄ ꯍꯩꯗ ꯉꯝꯗꯕ ꯍꯥꯏꯇꯥꯔꯦ ꯅꯨꯄꯤꯒꯤ ꯈꯣꯟꯖꯦꯜꯁꯨ ꯈꯔ ꯃꯥꯟꯕꯒꯨꯝ ꯅꯨꯄꯥꯒ ꯑꯣꯏꯕꯒꯨꯝ
ꯔꯦꯀꯣꯛꯅꯥꯏꯁ ꯇꯧꯕꯗ ꯈꯔ ꯂꯨꯕꯅꯦꯕ ꯍꯥꯏꯕꯗꯤ ꯁꯛ ꯈꯪꯉꯗꯤ ꯑꯣ ꯁꯤ ꯅꯨꯄꯤꯅꯦ ꯁꯤ ꯅꯨꯄꯥꯅꯤ ꯍꯥꯏꯗꯤ ꯈꯪꯉꯅꯦꯕ ꯑꯗꯨꯗꯤ ꯆꯨꯝꯃꯦꯩ ꯆꯨꯝꯃꯦ ꯑꯗꯨꯁꯨ ꯂꯧꯗꯦ ꯂꯧꯗꯦ ꯈꯪꯗꯕ ꯈꯪꯗꯕꯒꯤ ꯍꯪꯕꯗꯨꯕꯨꯣꯛꯏ ꯀꯔꯤꯒꯤ ꯂꯥꯟ
ꯍꯝ ꯍ ꯑ ꯉꯁꯥꯏꯅ ꯑꯩꯁꯦ ꯅꯨꯄꯤꯔ ꯅꯨꯄꯥꯔꯁꯤꯅ ꯑꯗꯨꯝ ꯀꯟꯅ ꯂꯩꯕ ꯎꯝ ꯎ
ꯎꯝ ꯃꯣꯏꯗꯤ ꯈꯪꯕꯅꯤꯅꯀꯣ ꯑꯩꯕꯨꯗꯤ ꯈꯪꯉꯦ ꯑꯗꯣ ꯑꯇꯣꯞꯄ ꯑꯅꯣꯟꯒꯨꯝꯕ ꯂ ꯇꯧꯔꯨ ꯀꯥꯟꯁꯤꯦ ꯑꯩꯁꯦ ꯑꯗꯨꯝ ꯈꯪꯗꯕ ꯍꯥꯏꯇꯥꯔꯦ ꯔꯦꯀꯣꯛꯅꯥꯏꯁ ꯇꯧꯕꯁꯦ ꯅꯨꯄꯥ ꯑꯣꯏꯔꯝꯒꯗ꯭ꯔꯥ ꯍꯥꯏꯃꯨꯛ ꯍꯥꯏꯁꯦ ꯅꯨꯄꯤ ꯑꯃꯨꯛ ꯑꯣꯏꯕ ꯅꯨꯄꯤ ꯑꯣꯏꯕꯗ ꯃꯣꯏꯁꯦ ꯅꯔꯚꯁ ꯆꯠꯄꯗꯣ ꯑꯗꯨꯃꯥꯏꯅ ꯇꯧꯋꯦꯕ ꯍꯦꯛꯇ
ꯎꯝ
ꯈꯣꯟꯖꯦꯅꯅꯤꯗ ꯎꯕꯖꯗꯤ
ꯎꯝ ꯍꯧꯖꯤꯛ ꯍꯧꯖꯤꯛ ꯑꯗꯨꯝ ꯀꯔꯤ ꯀꯔꯤ ꯍꯣꯠꯅ ꯂꯩꯕ꯭ꯔꯣ ꯑꯦꯛꯖꯥꯝꯒꯤ ꯑꯗꯨꯝ
ꯑꯁ ꯀꯥꯏ ꯑꯦꯖꯝꯖꯝ ꯍꯥ ꯔꯅꯤ ꯊꯕꯛꯇ ꯑ ꯊꯕꯛ ꯍꯥꯏꯕ ꯌꯨꯝ ꯁꯥꯕ
ꯎꯝ ꯎꯝ ꯎꯝ ꯎꯝꯝꯨꯝ ꯃꯤꯒꯗꯤ ꯌꯨꯝ ꯁꯥꯕ ꯍꯧꯔꯦꯀꯣ ꯁꯤ
ꯑꯩꯁꯨ ꯅꯠꯇꯦꯗ ꯃꯤ ꯂꯥꯛꯄꯗꯣ ꯁꯨꯝ ꯌꯦꯡꯕ ꯍꯥꯏ
ꯎꯝ
ꯌꯦꯡꯁꯤꯟꯕꯤꯗ꯭ꯔꯗꯤ ꯃꯣꯏꯅ ꯑꯃꯨꯛ ꯇꯧꯒ ꯑꯗꯨꯗ ꯄꯪꯇꯧ ꯇꯧꯔꯛꯑꯃꯗꯤ ꯍꯦꯃꯌꯨꯝ ꯎꯝ ꯁꯪꯒꯥꯔꯣ ꯆꯡꯒ ꯂꯩꯔꯀꯥꯟꯗ ꯎꯝ ꯂꯣꯏ ꯅꯤꯡꯈꯥꯏꯈ꯭ꯔꯦꯗꯤ ꯏꯃ ꯂꯥꯛꯇꯕ ꯃꯥꯡꯉꯤꯁꯤꯅ
ꯑꯗꯨꯅꯤ ꯑꯩꯅ ꯍꯥꯏꯕꯗꯤ ꯎꯝ ꯌꯨꯡ ꯎꯝ ꯌꯨꯝ ꯁꯥꯕ ꯍꯧꯕꯁꯤꯗꯤ ꯀꯩꯅꯣ ꯐ꯭ꯌꯨꯆꯔꯒꯤ ꯌꯨꯝ ꯁꯥꯕ ꯍꯧꯕꯁꯤꯗꯤ ꯐꯨ ꯐ꯭ꯌꯆꯔꯒꯤ ꯀꯩꯅꯣꯅꯤꯅꯦ ꯀꯦꯝꯃꯅꯤꯅꯦ ꯁꯦꯇꯜ ꯇꯧꯒꯗꯧꯕꯅꯤꯅꯦ
ꯃꯥꯅꯦ ꯑꯗꯨꯕꯨꯁꯨ ꯑꯗꯨꯕꯨ ꯑꯁ ꯈꯉꯗꯦꯗꯥ ꯃꯤ ꯑꯦꯁ ꯃꯤ ꯍꯧꯕ ꯍꯥꯏ ꯇꯥꯔꯦꯅꯍꯥ ꯀꯔꯣꯅ ꯑꯁ ꯌꯥꯝꯕꯁꯤꯗꯤ ꯅꯨꯡꯉꯥꯏꯇꯕꯅꯤꯍꯦ ꯌꯨꯝ ꯁꯥꯔꯁꯨꯀꯣ ꯍꯥꯏꯕꯗꯤ ꯂꯩꯗꯅ ꯃꯤ ꯍꯥꯏꯕꯁꯤꯗꯤ ꯅꯤꯡ ꯒꯨꯝꯕꯥ ꯄꯨꯔꯛ ꯀꯅꯤ ꯒꯥꯔꯤꯗꯣ ꯑꯆꯧ ꯑꯆꯧ ꯂꯥꯛꯈ꯭ꯔꯦꯅꯦ ꯂꯝꯒꯤꯗꯥꯏ ꯆꯠꯈ꯭ꯔꯗꯤ ꯑꯁ ꯉꯥꯡꯅꯤꯡꯕ ꯀꯌꯥ ꯂꯩꯕꯅꯤꯅꯦ ꯃꯤꯅꯤꯅ ꯑꯗꯨꯗꯨꯅ ꯑꯁ ꯃꯥꯊꯥꯗꯤꯁꯥꯏꯍꯦ
ꯆꯨꯝꯃꯤꯅꯦ ꯌꯨꯝ ꯁꯥꯕꯁꯦ ꯏꯔꯥꯏꯔꯥꯏꯅ ꯁꯥꯕ ꯁꯥꯕꯅꯠ
ꯍꯣꯏꯅꯦ ꯑꯗꯨꯕꯨꯗꯤ ꯃꯤꯁꯤꯡꯗ ꯐꯥꯔꯣ ꯍꯥꯏꯗꯪ ꯈꯜꯂꯣꯟꯗꯣ ꯐꯔꯗꯤ ꯐꯕ ꯑꯗꯨꯁꯨ ꯅꯠꯇꯕ ꯃꯤꯑꯣꯏꯕꯅꯤꯅ ꯐꯠꯇꯕꯁꯨ ꯈꯔ ꯈꯔ ꯈꯜꯂꯛꯄ ꯍꯥꯏꯇꯥꯔꯦ
ꯑꯗꯨꯗꯤ ꯍꯧꯅꯁꯅꯤꯗ
ꯑꯥ ꯑꯗꯨꯅ ꯃꯤꯅꯣꯛ ꯃꯩꯁꯥꯁꯤ ꯌꯥꯝ ꯌꯥꯝꯅ ꯇꯧꯗꯣꯔꯤꯅꯦ ꯍꯧꯕ ꯀꯠꯂꯛꯄꯁꯤ ꯃꯤ ꯍꯥꯏꯕꯁꯤꯗꯤ ꯂꯩꯇꯕ ꯌꯥꯗꯕꯅꯤꯅꯀꯣ ꯂꯩꯔꯤꯕ ꯍꯥꯏꯕꯗꯨꯅꯤ꯫
ꯎꯝ ꯀꯜꯂꯛ ꯄꯗꯨ ꯑꯩꯈꯣꯏꯗ ꯎꯝ ꯀꯔꯤ ꯍꯥꯏꯁꯤꯔꯥ ꯑꯩꯈꯣꯏꯅ ꯑꯐꯕ ꯎꯕꯒꯤꯅꯤꯕ ꯑꯩꯈꯣꯏꯗ
ꯑ ꯃꯥꯅꯦ꯫
ꯑꯩꯈꯣꯏꯗ ꯑ ꯀꯩꯅꯣꯝꯃ ꯑ ꯏꯝꯐ꯭ꯔꯣꯁꯃꯦꯟ ꯍꯥꯏꯁꯤꯔꯥ
ꯍꯣꯏ ꯆꯥꯎꯈꯠꯄꯗꯨ ꯈꯔ ꯀꯩ ꯍꯥꯏꯅꯤ ꯏꯟꯀ꯭ꯔꯤꯖ ꯎꯝ ꯇꯧꯈ꯭ꯔꯕ ꯑꯗꯨꯗ ꯃꯣꯏꯅ ꯑ ꯃꯥꯅꯤꯗ ꯀꯩ ꯂꯝ ꯆꯥꯎꯈꯠꯄ ꯀꯌꯥ ꯌꯥꯕ ꯅꯠꯇꯦꯅꯦ ꯌꯦꯡꯊꯈꯤꯕꯗꯒꯤ ꯌꯦꯡꯊꯅꯤꯡꯕꯁꯤꯅ ꯃꯀꯣꯛꯇ ꯂꯩꯔꯦ ꯇꯣꯞꯇꯦꯟꯗ꯫
ꯂꯝꯕꯤ ꯆꯠꯄ ꯃꯥꯜꯂꯦ꯫
ꯑꯩꯔꯣ꯫ ꯐꯝꯃꯤꯗ ꯁꯨꯝ꯫
ꯎꯝ꯫ ꯑ ꯅꯣꯏ ꯍꯧꯖꯤꯛ ꯌꯨꯝꯗꯅꯦꯕꯀꯣ꯫
ꯑ ꯌꯨꯝꯗꯅꯦ꯫
ꯎꯝꯝ꯫ ꯐꯦꯝꯂꯤꯗꯤ ꯆꯥꯎꯕ꯭ꯔꯥ ꯅꯠꯇ꯭ꯔꯒ ꯄꯤꯛꯄ꯭ꯔꯣ ꯐꯦꯝꯂꯤꯗꯣ꯫
ꯔꯣ ꯆꯥꯎꯕ ꯍꯥꯏꯗꯣ ꯈꯪꯗ꯭ꯔꯦꯅꯦ ꯃꯤ ꯃꯉꯥ ꯍ ꯃꯤ ꯃꯉꯥꯗꯨ